ꯎꯝ ꯇꯥꯏꯌꯦ ꯅꯪꯗꯤ ꯇꯥꯗꯕ꯭ꯔꯣ
ꯇꯥꯏꯌ‌ꯦ
ꯎꯝ ꯇꯥꯏ ꯑꯩꯁꯨ
ꯗꯥꯎꯗꯤꯀꯣ
ꯎꯝ ꯗꯥꯎꯗꯤ ꯌꯥꯗ‌ꯦꯍꯦ
ꯎꯝ ꯅꯦꯠꯁꯦ ꯍꯟꯗꯛ ꯍꯟꯗꯛꯁꯦ ꯅꯦꯠ ꯌꯥꯝ ꯅꯨꯡꯉꯥꯏꯇꯦꯅꯦ
ꯎꯝ
ꯅꯦꯠꯋꯥꯛꯁꯦ ꯍꯥꯏꯕ
ꯎꯝ
ꯀꯩꯗꯧꯔꯤꯅꯣ ꯅꯪꯗꯤ
ꯀꯩꯁꯨ ꯇꯧꯗ‌ꯦꯗ ꯎꯝ ꯍꯥꯡꯆꯤꯠ ꯂꯥꯡꯉꯝꯕꯅꯤ ꯍꯥꯏꯇꯥꯔꯦ ꯇꯨꯝꯕ ꯌꯥꯗꯗꯅꯥ
ꯎꯝ ꯍꯧꯖꯤꯛꯇꯤ ꯀꯔꯤ ꯋꯥꯔꯤ ꯇꯧꯁꯤꯔꯣ
ꯈꯪꯗ‌ꯦꯗ ꯀꯔꯤ ꯋꯥꯔꯤ ꯇꯧꯁꯤꯔꯥ
ꯈꯪꯗꯔ‌ꯦꯅꯦ ꯁꯤꯁꯨ ꯋꯥꯔꯤ ꯇꯧꯔꯗꯤ ꯌꯥꯗꯦꯅꯦ
ꯊꯃ‌ꯣꯏ ꯑꯅꯤ ꯇꯤꯟꯅꯔ‌ꯦ ꯊꯋꯥꯏ ꯍꯛꯆꯥꯡ ꯌꯥꯅꯔꯤ ꯅꯪ ꯑꯣ ꯀꯩꯅꯪꯝ ꯍꯪꯒꯦꯅꯥ ꯅꯪ ꯅꯪ ꯅꯪ ꯅꯪ ꯆꯍꯤ ꯀꯌꯥ ꯁꯨꯨꯔꯒꯦ
ꯎꯝ ꯀꯨꯟꯅꯤꯊꯣꯏ‌ ꯁ‌ꯦꯁ
ꯑꯣꯏꯕꯩꯔꯣ
ꯅꯠꯇꯦ ꯐꯩꯒꯤꯗꯧꯅꯤꯍꯦ ꯀꯗꯥꯏꯅꯣ
ꯀꯌꯥꯅ‌ꯣ
ꯀꯨꯟꯒ ꯃꯩꯇꯩ‌ꯂ‌ꯣꯟꯗ ꯑꯍꯨꯝ ꯍꯥꯏꯁꯨ ꯀꯃꯥꯏꯅ ꯍꯥꯏꯗꯣꯏꯅꯣ ꯍꯥꯏ ꯈꯪꯕ ꯍꯩꯇ‌ꯦ
ꯃꯩꯇꯩꯔꯣꯟꯗ ꯑꯍꯨꯝ ꯍꯥꯏꯕꯗꯨꯗꯤ ꯑꯍꯨꯝ ꯅꯠꯇ꯭ꯔꯣ
ꯀꯨꯟꯒ ꯑꯍꯨꯝ
ꯀꯨꯟꯍꯨꯝꯗꯣꯏ
ꯀꯨꯟꯍꯨꯝꯗꯣꯏ ꯍ‌ꯣꯏ
ꯎꯝ ꯎꯝ
ꯅꯪꯗꯤ
ꯑꯩ ꯅꯉ‌ꯣꯟꯗꯒꯤ ꯈ꯭ꯔꯥ ꯍꯅꯔꯦ
ꯎꯝ ꯑꯣꯏꯔꯝꯃꯅꯤ
ꯗꯤꯅꯔ ꯇꯣ
ꯎꯝ ꯎꯝ ꯀꯧꯅꯤ ꯀꯧꯅꯤ ꯏꯌꯥꯝꯕꯅꯦ ꯁꯦ ꯏꯌꯥꯝꯕ ꯀꯧꯔꯤꯁꯦ ꯏꯌꯥꯝꯕ ꯏꯌꯥꯝꯕꯕꯨ ꯀꯃꯥꯏ ꯀꯃꯥꯏ ꯇꯧꯔꯤꯒꯦ ꯏꯌꯥꯝꯕ
ꯏꯌꯥꯝꯕꯗꯤ ꯇꯜꯂꯦ ꯇꯅꯤꯡꯗ‌ꯦ ꯗꯥ ꯍꯥꯏꯔꯛꯎ ꯍꯥꯏꯕꯅ‌ꯦ
ꯏꯌꯥꯝꯕ ꯇꯥꯕ ꯅꯨꯡꯉꯥꯏ ꯑꯩꯗꯤ ꯏꯌꯥꯝꯕꯒ ꯇꯧꯕꯗ ꯏꯌꯥꯝꯕ ꯀꯃꯥꯏꯅ ꯇꯧꯔꯤꯒꯦ ꯁꯦꯁ
ꯏꯌꯥꯝꯕ ꯗꯨꯗꯤ ꯀꯩꯅꯣꯃ ꯆꯠꯈ꯭ꯔꯦ
ꯏꯌꯥꯝꯕ ꯍꯥꯏꯗꯤ ꯀꯩꯅꯣꯝꯃ ꯆꯠꯇꯦ ꯁꯤꯗꯤ ꯌꯥꯝ ꯅꯨꯡꯉꯥꯏꯕ ꯎꯝ ꯗꯥꯗꯥꯒ ꯀꯧꯕꯗꯤ ꯑ ꯀꯒ ꯇꯂꯦ ꯑꯩ ꯀꯣꯏꯗꯤ
ꯏꯌꯥꯝꯕ ꯍꯥꯏꯔꯗꯤ ꯅꯨꯡꯉꯥꯏꯗꯅ ꯑꯁ ꯋꯥꯈꯟꯗꯣ ꯈꯔ ꯀꯩ ꯇꯧꯋꯤꯗꯅꯀꯣ ꯆꯥꯎꯥꯊꯣꯛꯏꯅ ꯑꯦꯁ ꯏꯌꯥꯝꯕ ꯅꯨꯡꯉꯥꯏꯇ꯭ꯔꯣ ꯅꯣꯏꯁꯨ ꯏꯌꯥꯝꯕ ꯍꯥꯏꯅ ꯅꯣꯏꯃꯤꯒ ꯏꯌꯥꯝꯕ ꯀꯃꯥꯏꯅ ꯇꯧꯔꯤꯒꯅꯦ ꯍꯧꯖꯤꯛꯀꯥꯟꯁꯤꯒ ꯇꯧ ꯅꯨꯡꯉꯥꯏꯗ꯭ꯔꯣꯕ
ꯎꯅꯤ ꯑ
ꯎ ꯆꯨꯝꯃꯅꯦ ꯑꯩꯅ ꯍꯥꯏꯗꯝ ꯆꯨꯝꯕꯅꯦ
ꯎ ꯅ ꯍꯥꯏꯒ ꯆ
ꯎꯝ ꯌꯦꯠꯅꯤꯡꯉꯥꯏ ꯂꯩꯇꯦ ꯑꯩꯉꯣꯟꯗꯒꯤ ꯑꯍꯨꯝ ꯆꯍꯤ ꯃꯔꯤ ꯑꯩꯈꯣꯏ ꯂꯣꯝꯗ ꯍꯥꯏꯒꯦ ꯇꯧꯋꯦ ꯎꯝ ꯍꯍꯟ ꯎ ꯑꯩꯉꯣꯟ ꯑꯍꯨꯝ ꯆꯍꯤ ꯃꯔꯤ ꯇꯔꯨꯛꯀꯨꯝꯕ ꯍꯟꯕ꯭ꯔꯣ ꯀꯃꯥꯏꯅ ꯇꯧꯕ꯭ꯔꯣ
ꯇꯨ ꯀꯨꯝꯕ ꯍꯜꯂꯝ
ꯎꯝ ꯑꯗꯨꯗꯤ ꯌꯥꯝ ꯐꯜꯂꯦ ꯅꯪꯁꯦ ꯑꯁ
ꯆꯍꯤ ꯃꯉꯥ ꯃꯉꯥꯗꯤ ꯆꯞꯆꯥꯔꯦ
ꯑꯣ ꯀꯩꯀꯩ ꯍꯣꯠꯅꯔꯤꯕ
ꯀꯩꯖꯨꯅ ꯗꯦꯗ ꯁꯨꯝꯁꯨ ꯇꯧꯗ ꯑꯥ
ꯍꯝ ꯍ ꯍ
ꯐꯨꯤꯔ ꯂꯩ ꯍꯥꯏꯒꯅꯤ ꯀꯩꯝ ꯇꯧꯁꯦ ꯃꯂꯟ ꯃꯂꯌꯟ
ꯎꯝ ꯑꯩꯁꯨ ꯃꯤꯅꯦꯦꯝ ꯇꯧꯔꯤ
ꯎꯝ ꯃꯤꯔꯦꯝ ꯇꯧꯔꯝꯃ ꯅꯪꯒꯤ ꯂꯥꯏꯔꯤꯛ ꯇꯝꯃꯝꯒꯤꯅꯤꯗ
ꯂꯣꯏꯔꯦ
ꯎꯝ ꯑꯗꯨꯗ ꯂꯔꯦꯀꯣ ꯀꯩ ꯀꯩ ꯂꯩꯔꯒ
꯭ꯔꯤꯖꯨꯌꯦꯠꯦ
ꯎ
ꯒ꯭ꯔꯦꯖꯨꯋꯦꯠ ꯑꯣꯏꯔꯦ ꯒ꯭ꯔꯦꯖꯨꯋꯦꯠ ꯂꯣꯏꯔꯒ ꯑꯗꯨꯝ ꯃꯤꯔꯦꯝ ꯇꯧꯔꯒ ꯂꯩꯔꯦ
ꯎꯝ ꯆꯠ ꯍꯦꯛ ꯃꯅꯦꯗ
ꯈꯦꯠꯅꯔꯝꯅꯤꯍꯦ
ꯂꯥꯏꯅꯤꯡꯅ ꯆ ꯈꯪ ꯅꯗꯦ ꯊꯖꯔꯁꯨ ꯌꯥꯝ
ꯑꯁ ꯈꯦꯠꯅꯔꯝꯅꯤ ꯈꯈꯤꯠꯅꯔꯝꯅꯤ ꯑꯗꯨꯗꯤ ꯈꯪꯗ꯭ꯔꯦ ꯂꯥꯏꯅ ꯆꯅꯕꯒꯤ ꯀꯩꯅꯣ ꯇꯧꯕ꯭ꯔꯥ ꯀꯃꯥꯏꯅ ꯇꯧꯕ꯭ꯔꯥ ꯍꯥꯏꯕꯗꯤ ꯈꯪꯗ꯭ꯔꯦ
ꯎꯝ
ꯅꯣꯏꯒꯤ ꯍꯧꯖꯤꯛ ꯎꯝ ꯑꯁꯤꯗꯒꯤꯔꯣ ꯇꯝꯄꯥꯛꯇꯒꯤꯔꯣ ꯌꯨꯝꯗꯤ ꯀꯃꯥꯏꯅ ꯇꯧꯕ ꯆꯄꯥꯄꯤꯅꯦ
ꯄꯇ
ꯑꯥ ꯀꯗꯥꯏꯔꯣꯝꯗ ꯑꯣꯏꯗꯣꯏꯔꯣ
ꯌꯥꯝ ꯈꯪꯅꯤꯡꯕꯩ ꯋꯥꯅ
ꯈꯪꯅꯤꯡꯅꯤꯗ ꯁꯨꯝ ꯁꯣꯡ ꯎꯔꯤ ꯂꯩꯇꯕꯒꯤ ꯍꯪꯖꯤꯟꯕ ꯋꯥꯅꯤꯗ
ꯈꯪꯉꯗ ꯀꯥꯏꯣꯝꯗꯒꯤ ꯃꯥꯡꯒꯦ ꯅꯪꯝ ꯀꯩꯅꯣ ꯇꯧꯔꯅꯤ ꯒ꯭ꯌꯥꯁ ꯇꯧꯔꯛꯑꯅꯤ ꯅꯝ ꯈꯟꯕꯗ
ꯈꯪꯗꯦꯗ ꯅꯣꯏ ꯅꯣꯏ ꯅꯣꯏ ꯑꯁꯤ ꯁꯣꯏ ꯃꯆꯥꯁꯤꯡꯁꯦ ꯑꯩ ꯅꯣꯏꯒꯤ ꯂꯣꯟꯁꯦ ꯑꯩ ꯈꯪꯗꯦ ꯀꯃꯥꯏ ꯍꯥꯏ ꯍꯥꯏꯖ
ꯎꯝ
ꯅꯪꯁꯦ
ꯎꯝ
ꯀꯩꯅꯣ ꯁꯤ ꯅꯠꯇ꯭ꯔꯦ ꯁꯤ ꯁꯤ ꯁ꯭ꯋꯥꯏ ꯀꯩꯅꯔꯣꯝꯗꯤ ꯅꯠꯇ꯭ꯔꯦ ꯀꯗꯥꯏꯔꯨꯝ ꯑꯣꯏꯒꯗ꯭ꯔꯥ ꯊ꯭ꯔꯣꯟ
ꯗꯨꯍꯥꯏ ꯅꯚ
ꯎꯝ ꯎꯝ ꯑꯗꯨꯝ ꯈꯪꯗ꯭ꯔꯦ ꯑꯩ ꯈꯪꯗ꯭ꯔꯦ
ꯎꯝ ꯅꯪ ꯅꯪꯗꯤ ꯀꯥꯏꯋꯥꯏꯗ ꯂꯩꯕ
ꯑꯦꯁꯦ ꯑꯦꯁꯦ ꯀꯃꯥꯏ ꯍꯥꯏꯒꯗ꯭ꯔꯣ
ꯑꯦꯅꯤ ꯅꯤꯛꯅꯦꯦꯝꯒꯨꯝꯕ ꯂꯩꯕ꯭ꯔꯥ ꯍꯥꯏꯕꯗꯤ ꯂꯩꯗꯅꯀꯣ ꯑꯣ ꯇꯅꯦ ꯃꯃꯤ
ꯎꯝ ꯈꯪꯗ꯭ꯔꯦ ꯑꯗꯨꯃꯅ ꯈꯪꯗ꯭ꯔꯦ ꯑꯩ
ꯑꯩꯒꯤꯗꯤ ꯍꯥꯏꯔꯗꯤ ꯅ ꯍꯧꯖꯤꯛ ꯈꯪꯒꯅꯤ
ꯐꯔꯛꯑꯣꯅꯦ ꯈꯪꯕ ꯌꯦꯡꯒꯦꯅꯦ
ꯈꯪꯅꯤ ꯀꯃꯥꯏꯅ ꯈꯪꯉꯣꯏꯁꯤꯣꯏꯅꯣ ꯆꯦꯒꯥꯛ ꯐꯩꯅ ꯐꯥꯎꯔꯤꯕ ꯂꯝꯁꯤꯅꯤ ꯐꯤ ꯍꯦꯛ ꯍꯥꯏꯔꯕ ꯅꯪ ꯍꯦꯛ ꯑꯃꯨꯛ ꯁꯣꯏꯗꯅ ꯄꯜꯂꯛꯈꯤꯅꯤ
ꯑꯩ ꯈꯪꯗꯦꯕ
ꯎꯝ
ꯈꯪꯗ꯭ꯔꯦ ꯀꯅꯔꯦ ꯑꯗꯨꯒꯨꯝꯕꯗꯣ ꯈꯜꯂꯨꯔꯣꯏ ꯋꯥꯈꯜ ꯀꯩꯅꯣ ꯇꯧꯒꯅꯦ ꯋꯥꯅꯤꯡꯉꯥꯏꯅꯦ
ꯎꯝ ꯍꯣꯏ ꯑꯇꯣꯞꯄ ꯑꯇꯣꯞꯄ ꯋꯥꯔꯤꯕꯤꯔꯣ
ꯍꯥꯥ
ꯑꯇꯣꯞꯄ ꯋꯥꯔꯤ ꯑꯣꯏꯟꯕꯤꯅꯕꯀꯣ
ꯑꯣꯇꯣꯄ꯭ꯔꯣ ꯍꯥꯏꯕ
ꯑꯁ ꯑꯇꯣꯞꯄ ꯋꯥꯔꯤ ꯑꯣꯏꯅ ꯂꯤꯔꯛꯑꯣ ꯈꯕ
ꯅꯪ ꯅꯪ ꯂꯤꯔꯛꯑꯣꯅꯦ ꯑꯩ ꯈꯪꯗ꯭ꯔꯦ ꯀꯔꯤ ꯋꯥꯔꯤ ꯂꯤꯗꯣꯏꯅꯣ
ꯎꯝ ꯑꯩꯗꯤ ꯑꯁ ꯈꯪꯗꯅꯤ ꯑꯩꯅ ꯍꯦꯟꯜꯂꯤꯔꯗꯤ ꯑꯁ ꯅꯪ ꯂꯧꯗꯧꯕꯒꯤ ꯉꯥꯛꯇ ꯋꯥꯔꯤꯗꯤꯔꯅꯤ ꯑꯅꯤ ꯃ
ꯎꯝ ꯅꯣꯏ ꯅꯣꯏ ꯅꯣꯏꯒꯤ ꯅꯣꯏꯒꯤꯗ ꯑꯣꯏꯅ ꯑꯩꯉꯣꯟꯗ ꯑꯁ ꯑꯁ ꯈꯝꯍꯜꯂꯛꯀꯅꯤꯀꯣ ꯑꯩꯗꯤ ꯀꯤꯖꯩꯀꯣ ꯁꯨꯖꯤꯀꯥꯟꯁꯦ ꯌꯥꯝꯅ ꯈꯃꯟ ꯌꯥꯝ ꯆꯥꯎꯒꯟꯕꯅꯤꯅꯦ
ꯎꯝ ꯂꯩꯇꯗꯤ ꯀꯥꯏꯗꯤ ꯈꯝꯕꯜꯂꯨꯅꯦ
ꯍꯧꯖꯤꯛꯀꯥꯟ ꯂꯩꯔꯝꯅꯦꯍꯦ ꯑꯁ ꯈꯃꯜ ꯌꯥꯝꯖꯧꯒꯟꯕꯅꯦ ꯆꯨꯁꯤꯜꯂꯣ ꯆꯨꯁꯤꯜꯂꯣ
ꯎꯝ
ꯑꯣꯏꯊꯣꯛꯇꯕ ꯑꯁ ꯎꯝ ꯀꯄ ꯇꯧ ꯇꯧꯔꯒ ꯑꯗꯨꯝ ꯇꯧꯔꯒ ꯀꯣꯜ ꯇꯧꯔꯒ ꯂꯩꯔꯦ ꯑꯗꯨꯒ ꯑꯗꯨꯝ ꯈꯨꯃꯟ ꯌꯥꯝ ꯆꯥꯎꯒꯟꯒꯅꯤ ꯀ ꯈꯪꯗꯦ ꯑꯩꯗꯤ ꯍꯥꯏꯕꯤꯗꯦ ꯑꯩꯅ ꯍꯥꯏꯅꯤꯀꯣ
ꯀꯔꯤꯅꯅꯣꯏ ꯅꯪꯅ ꯍꯥꯏꯔꯤꯁꯤꯕꯣ
ꯎꯝ ꯑꯩꯁꯨ ꯈꯪꯗꯦ ꯀ꯭ꯌꯥ ꯇꯥꯔꯦ ꯃꯄꯨ ꯃꯍꯥꯛꯉꯤ ꯎ ꯃꯍꯥꯛꯅꯪ ꯒꯌꯥꯟ ꯇꯔꯗꯤ ꯑꯩ ꯀꯃꯅ ꯒ꯭ꯌꯥꯟ ꯇꯥꯗꯣꯏꯅꯣ
ꯎꯝ ꯀꯔꯤ ꯀꯔꯤ ꯊꯕꯛ ꯇꯧꯒꯦ ꯀꯩꯅꯣ ꯇꯗ꯭ꯔꯣ ꯎꯝ ꯎꯝ ꯍꯦꯡꯒꯤ ꯀꯩꯁꯅꯤ ꯂꯩ
ꯑꯩꯅ ꯊꯕꯛ ꯆꯠꯅꯤꯡꯉꯥꯏ ꯂꯩ ꯀꯩꯅ ꯇꯧꯗꯦ ꯊꯕꯛ ꯆꯠꯅꯤꯡꯉꯥꯏ ꯂꯩ
ꯀꯇꯕꯅ
ꯃꯤ ꯃꯤ ꯄꯄꯥ
ꯎꯝ ꯎꯝ ꯍ ꯌꯥꯝ ꯈꯟꯅꯒꯅꯤꯕ
ꯎꯝ ꯈꯅꯒꯗꯕꯅꯦ ꯑꯩꯈꯣꯏꯗꯤ
ꯎ
ꯍꯧꯔ ꯀ ꯅꯪꯒꯣꯟ ꯅꯪꯁꯨ
ꯀꯅꯥ ꯐꯨꯒꯦ ꯍꯥꯏꯅꯣ
ꯃꯤ ꯌꯥꯝ ꯐꯨꯅꯤꯉꯥꯏ ꯌꯥꯝ ꯂꯩ
ꯎꯝ
ꯆꯩ ꯎ ꯀꯩ ꯍꯥꯏꯁꯤꯔꯥ ꯆꯩ ꯋꯥꯠꯄ ꯆꯩ ꯈꯔ ꯌꯥꯝꯕ ꯃꯤꯁꯤꯡ ꯌꯥꯝ ꯐꯨꯉꯥꯏ ꯂꯩꯔꯤꯌꯦ ꯌꯥꯝ ꯁꯟꯗꯛꯁꯦ ꯑꯗꯨꯒꯤ ꯐꯨꯔꯨꯈꯤꯌꯦ ꯀꯅꯥꯗꯤꯦ ꯃꯤꯔꯦꯝ ꯇꯧꯔꯒ ꯂꯩꯕꯁꯨꯗꯤ ꯃꯤ ꯐꯨꯔꯒ ꯀꯩꯅꯣꯃ ꯇꯧ ꯍꯜꯂꯣ ꯃꯥꯂꯦ
ꯎꯝ
ꯐꯗ ꯍꯋꯥꯏ ꯃ
ꯅꯪꯗꯤ ꯃꯐꯝ ꯈꯪꯗꯕꯅꯤ ꯅꯪꯗꯤ ꯑꯗꯨꯝ ꯅꯪ ꯀꯩꯅꯣ ꯐ꯭ꯔꯤ ꯀꯩꯅꯣ ꯀꯩꯅꯣ ꯇꯧꯊꯣꯛꯛꯑꯒꯦ ꯂꯥꯏꯛ ꯀꯩꯅꯣ ꯇ ꯆꯠꯂꯣ ꯆꯠꯂꯣ ꯍꯥꯏꯕ ꯇꯥꯔꯦ ꯅꯪꯕꯨ ꯂꯩꯔꯣ ꯑꯉꯥꯡ ꯂꯩꯔꯣ ꯍꯥꯏꯕ ꯇꯥꯔꯦ
ꯎꯝ ꯑꯩꯕ ꯈꯕꯤꯔ ꯔꯕꯕꯣ
ꯎꯝ ꯐꯨꯕꯤꯔꯔꯣꯏ ꯅꯨꯡꯉꯥꯏꯇ꯭ꯔꯦ ꯅꯨꯡꯁꯤꯔꯦ ꯍꯥꯏꯕꯗꯤ ꯅꯨꯡꯉꯥꯏꯇ꯭ꯔꯦꯕ ꯑꯁ ꯀꯞꯂꯒ ꯂꯩꯍꯧꯗꯣꯏꯗꯣ ꯑꯩꯗꯣ ꯅꯨꯡꯉꯥꯏꯔꯔꯣꯏꯕ ꯇꯨꯝꯕ ꯌꯥꯔꯣꯏꯕ ꯇꯨꯝꯕ ꯆꯥꯕ ꯌꯥꯔꯣꯏꯕ
ꯆꯗ ꯇ
ꯎꯝ
ꯏꯃꯨꯡ ꯈꯨꯣꯟꯖꯦꯜꯁꯦ ꯇꯥꯔꯒ ꯂꯩꯕꯅꯤꯅꯦ
ꯆꯥꯕꯁ
ꯇꯨꯝ ꯌꯥꯗꯧ ꯃꯥꯟꯗ꯭ꯔꯦ
ꯑꯦ ꯇꯧꯅꯨ ꯇꯧꯅꯨ ꯎꯝ ꯅꯪ ꯀꯗꯥꯏ ꯀꯗꯥꯏꯗ ꯂꯩꯒꯦ ꯍꯥꯏꯕ꯭ꯔꯥ ꯀꯩ ꯀꯔꯝꯕ ꯂꯝꯗ ꯂꯩꯔꯤꯒ ꯅꯪ ꯈꯪꯉꯔꯣꯏ ꯒ꯭ꯌꯥꯟ ꯇꯥꯔꯔꯣꯏꯅ ꯍꯥꯏꯔꯤꯁꯦ
ꯑꯩꯒꯤꯔꯣ ꯑꯩꯒꯤ ꯀꯩꯅꯣꯗꯔꯣ ꯍꯥ
ꯍꯥꯥ
ꯑꯩ ꯑꯩꯅ ꯂꯩꯔꯤꯁꯤꯔꯣ
ꯅꯠꯇꯦ ꯅꯠꯇꯦ ꯅꯪ ꯉꯥꯎꯔꯒ ꯂꯩꯗꯣꯏꯗꯣ
ꯎꯝ
ꯃꯐꯝꯗꯣ ꯀꯗꯥꯏ ꯀꯗꯥꯏꯗ ꯂꯩꯅꯤꯡꯕ꯭ꯔꯥ ꯍꯥꯏꯕꯅꯤꯗ ꯀꯔꯝ ꯀꯔꯝꯕ ꯖꯒꯥ ꯂꯩꯒꯦꯔꯥ ꯑꯩ ꯊꯦꯕꯤꯔꯨꯔꯒꯦ
ꯎꯔꯣꯏ ꯇꯥꯔꯣꯏꯗꯕ ꯃꯐꯝꯗ ꯊꯤꯟꯕꯤꯔꯒ ꯖꯪꯪꯒꯥꯜ ꯃꯅꯨꯡꯗ
ꯎꯝ ꯎꯝ ꯑꯩꯗꯤ ꯑꯗꯨꯅꯠꯇꯦꯕ ꯑꯁ ꯀꯅꯥ ꯑꯃꯇ ꯂꯥꯏꯕ ꯍꯧꯖꯤꯛꯀꯥꯟꯅꯤ ꯀꯩꯅꯣ ꯂꯥꯜ ꯂꯩꯗꯅꯀꯣ ꯑꯗꯨ ꯑꯗꯨꯒꯤ ꯃꯅꯥꯛꯇ
ꯊꯤꯟꯕꯤꯒꯦ ꯁꯤꯉꯥꯡ ꯁꯤ ꯉꯥꯎꯔꯒ ꯂꯩꯕꯅꯦ ꯅꯣꯏꯒꯤ ꯃꯔꯛꯇ ꯂꯩꯔꯒ ꯈꯔ ꯐꯕ꯭ꯔꯥ ꯉꯛꯇ ꯌꯦꯡꯕꯤꯌꯣꯅ
ꯎꯝ
ꯆꯌꯦꯡꯕꯤꯕ ꯌꯥꯕ ꯑꯅꯝꯕꯗꯤ ꯇꯧꯈ꯭ꯔꯕꯅꯦ ꯉꯝꯕ ꯌꯥꯕ ꯇꯧꯈꯕꯅꯤ ꯑꯗꯨꯕꯨ ꯁꯨꯝ ꯌꯥꯏ ꯌꯥꯏꯔꯣ ꯍꯥꯏꯕ ꯁꯨꯡꯂ ꯂꯩꯇ꯭ꯔꯦ ꯑꯗꯨꯒꯤ ꯅꯣꯏꯁꯦ ꯉꯥꯛꯇꯪ ꯑꯗꯨꯝ ꯌꯦꯡꯕꯤꯔꯣ ꯍꯥꯏꯔꯒ ꯊꯥꯗꯣꯛꯄꯤꯔꯒꯦ ꯌꯥꯏꯀꯣ
ꯎꯝ ꯅꯪ ꯌꯥꯝ ꯐꯩꯅ ꯅꯗꯤꯌꯥ ꯐꯩꯌꯦ
ꯑꯁ ꯑꯩꯒꯤ ꯃꯤꯡ ꯆꯠꯄꯅꯤ ꯐꯝꯃꯟꯕꯒꯤ
ꯎꯝ
ꯅꯣꯏ ꯍꯧꯖꯤꯛ ꯀꯅꯥ ꯀꯅꯥ ꯃꯤ ꯅꯣꯏ ꯏꯃꯨꯡ ꯀꯌꯥꯝ ꯀꯌꯥ ꯂꯩꯕ
ꯑꯩꯈꯣꯏ ꯃꯤ ꯃꯉꯥ ꯂꯩꯌꯦ
ꯎꯝ ꯃꯃꯥꯅꯦ ꯕꯕꯥꯅꯦ